ꯎꯝ ꯇꯥꯏ
ꯇꯔꯕꯣ
ꯇꯥꯏ ꯇꯥꯏ ꯑꯅ
ꯗꯨꯗꯤ ꯇꯧꯔꯤꯑꯦ ꯑꯣꯐꯤꯁ ꯄ꯭ꯔꯣ
ꯆꯠꯇꯦ ꯀꯥꯏꯔꯒꯦ ꯑꯩ ꯑꯣꯐꯤꯁ ꯑꯩ ꯑꯣꯐꯤꯁ ꯆꯠꯇ꯭ꯔꯦ ꯊꯕꯛ ꯇꯣꯛꯑꯦ
ꯀꯒ
ꯊꯕꯛ ꯑꯅꯧꯕ ꯊꯤꯔꯒ ꯂꯩꯕꯅꯦ ꯊꯤꯕꯤꯌꯣ ꯂꯩꯔꯗꯤ ꯅꯣꯏꯗ ꯌꯥꯎꯔꯦ ꯑꯁ ꯇꯧꯕ ꯅꯨꯡꯉꯥꯏꯗꯕꯀꯣ
ꯀꯩꯅꯣ ꯅꯣꯏ ꯊꯕꯛꯗꯤ ꯌꯥꯝ ꯅꯨꯡꯉꯥꯏ ꯍꯥꯏꯗꯥꯏꯅꯦ ꯑꯗꯨꯝ ꯇꯧ ꯌꯥꯗ꯭ꯔꯣ ꯑꯗꯨꯝ ꯇꯧ ꯑꯗꯨꯝ ꯇꯧ ꯌꯥꯗ꯭ꯔꯣ ꯑꯇꯣꯞꯄ ꯊꯤꯔꯒ ꯑꯇꯣꯞꯄ ꯅꯪ ꯊꯤꯕꯗꯣ ꯐꯪꯀꯥꯟꯗ ꯇꯧ ꯌꯥ
ꯇꯧꯈ꯭ꯔꯦ ꯇꯧꯈ꯭ꯔꯦ ꯍꯧꯖꯤꯛ ꯑꯩꯗꯤ ꯊꯤꯔꯒ ꯂꯩꯕꯅꯦ ꯑꯗꯨ ꯊꯕꯛ ꯈꯔ ꯐꯕ ꯌꯥꯎꯔꯗꯤ ꯍꯥꯏꯕꯤꯔꯛꯑꯣꯅꯦ
ꯊꯕꯛ ꯍꯥꯏꯔꯒꯗꯤ ꯈꯪꯅꯤꯗ ꯂꯩꯔꯒꯗꯤ ꯍꯥꯏꯔꯛꯀꯦ
ꯅꯣꯏ ꯔꯤꯝꯁꯀꯤ ꯍꯟꯗꯛꯁꯦ ꯅꯣꯏ ꯔꯤꯝꯁꯀꯤ ꯍꯟꯗꯛꯁꯦ ꯔꯤꯀ꯭ꯔꯨꯏꯠꯃꯦꯟ ꯊꯣꯛꯂꯄꯗꯣ ꯅꯪ ꯍꯥꯏꯕꯤꯔꯣꯅꯦ ꯅꯪꯒꯤ ꯃꯇꯦꯡꯗ
ꯑꯁ ꯑ ꯍꯣꯏ ꯀ ꯌꯥꯎ ꯋꯥ ꯀꯩ ꯀꯥꯟꯗꯕꯗ
ꯎꯝ
ꯅꯦ ꯃꯤ ꯑꯍꯥꯟꯕ ꯆꯪꯕ ꯀꯥꯡꯕꯨꯁꯤꯡꯁꯦ ꯀꯩꯅꯣ ꯇꯧꯔꯒ ꯆꯪꯉꯒ ꯊꯥ ꯑꯃ ꯐꯥꯎ ꯌꯥꯎꯕ ꯉꯝꯗꯅ ꯇꯣꯛꯈꯤꯕ ꯌꯥꯝ ꯌꯥꯎꯕꯅꯦ ꯑꯩꯈꯣꯏꯗꯤꯀꯣ ꯈꯥꯡ ꯀꯟꯕꯒꯤ ꯀꯣ ꯑꯩꯈꯣꯏꯗꯤ ꯈꯥꯡ ꯀꯥꯟꯗꯗꯤ ꯑꯩꯈꯗꯤ ꯑꯣꯏ ꯈꯥꯡ ꯀꯟꯕ ꯍꯥꯏꯇꯥꯔꯦꯀꯣ ꯐꯒꯤ ꯇꯧꯕꯅꯤꯅ ꯑꯩ ꯄꯩꯁ ꯄꯩꯁꯥ ꯂꯩꯇꯕꯒꯤ ꯇꯧꯕꯒꯤ ꯋꯥꯅꯤꯗ ꯅꯠꯇ꯭ꯔꯗꯤ ꯅꯥꯥꯟꯅ ꯇꯣꯛꯑꯗꯕꯅꯤꯍꯦ
ꯀꯟꯅ ꯇꯧꯒꯗꯕꯅꯦ ꯑꯗꯨ ꯁꯦꯂꯔꯤꯁꯤꯦ ꯌꯥꯝꯃꯦꯅ ꯅꯣꯏꯒꯤꯗ
ꯑꯁ ꯈꯪꯗꯦꯗ ꯌꯥꯝ ꯌꯥꯝꯃꯦ ꯍꯥꯏꯗꯅ ꯌꯥꯝꯗꯦ ꯍꯥꯏꯔ ꯗꯇ ꯄꯨꯅꯥꯗꯅꯦ
ꯑꯦꯃꯤꯗ
ꯑꯁ ꯄꯣꯠ ꯆꯥꯅꯕ ꯐꯥꯎ ꯀꯣꯟꯅꯗꯤꯅꯦꯍꯦ
ꯍ ꯅꯪ ꯑꯆꯥꯄꯣꯠ ꯆꯥꯕ ꯍꯩꯕ꯭ꯔꯥꯅꯦ
ꯆꯄꯣꯠꯇꯤ ꯃꯆꯦ ꯃꯆꯦ ꯆꯥꯕꯅꯦꯍꯦ ꯑꯩꯈꯣꯏꯒꯤ
ꯑꯆꯥꯄꯣꯠ ꯆꯥꯔꯝꯒꯗꯕ ꯃꯥꯟꯗꯦꯌꯦ ꯅꯪꯁꯦ
ꯍꯣꯏ ꯍꯥꯟꯅꯅꯦ ꯆꯠꯄꯣꯗꯤ ꯀꯌꯥ ꯄꯥꯝꯗꯦꯕ ꯑꯗꯨꯣ ꯍꯟꯗꯛ ꯑꯩꯈꯣꯏ ꯁꯤ ꯊꯕꯛ ꯌꯥꯎꯕꯒꯤꯀꯣ ꯃꯆꯦ ꯃꯁꯦ ꯆꯥꯕ ꯆꯥꯛ ꯀ ꯀꯩ ꯍꯥꯏꯔꯤꯁꯤꯔ ꯗ꯭ꯌꯨꯇꯤ ꯅꯨꯡꯗꯥꯡ ꯑꯍꯤꯡꯗꯨꯗ ꯊꯣꯛꯄ ꯗꯣ ꯑꯗꯨꯝ ꯆꯥꯛ ꯂꯥ ꯈꯠꯂꯛꯄꯗꯣ ꯑꯗꯨꯝ ꯆꯥꯕ ꯍꯥꯏꯕ ꯍꯥꯏ ꯌꯥꯔ ꯀ
ꯑꯣ ꯑꯩꯗꯤ ꯑꯆꯥꯄꯣꯠ ꯌꯥꯝ ꯆꯥꯏ ꯍꯧꯖꯤꯛ ꯑꯩ ꯃꯪꯒꯟ ꯆꯥꯔꯒ ꯂꯩꯕꯅꯦ
ꯑ ꯍꯣꯏ ꯆꯥꯒꯗꯕꯅꯤꯅꯗꯤ ꯁꯥꯏꯗꯁꯨ ꯂꯥꯛꯏꯦ ꯑꯗꯨꯗꯤ ꯍꯅ
ꯁꯤꯅꯦꯗ ꯑꯗꯨ ꯆꯪ ꯁꯤ ꯄꯣꯠꯁꯤ ꯄꯨꯡ ꯑꯅꯤ ꯐꯥꯎꯅꯦ ꯑꯁꯣꯝꯗ ꯃꯤꯁꯤ ꯊꯣꯛꯣꯔꯛ ꯄꯨꯡ ꯑꯅꯤ ꯐꯥꯝꯅꯤ ꯆꯪꯁꯤꯜꯂꯛꯑꯣ ꯆꯪꯁꯤꯜꯂꯥꯛꯑꯣ
ꯏꯕꯅꯤ
ꯃ ꯁꯥꯏꯦ ꯆꯊꯣꯛꯑ ꯆꯁꯤ ꯐ꯭ꯔꯤ ꯅꯠꯇꯦ ꯍꯣꯔꯦꯟ ꯅꯨꯡ ꯇ ꯑꯃꯨꯛ ꯂꯥꯛ ꯂꯥꯛꯑꯣ ꯆꯪꯁꯤ ꯂꯥꯛꯑꯣ ꯂꯥꯛꯣ ꯂꯣ ꯉꯥꯏ ꯂꯩꯔꯦ ꯂꯥꯛꯑꯣꯣ ꯃꯔꯝꯨꯛ ꯂꯥꯛꯑꯣꯣ
ꯑꯁ
ꯑꯩ ꯅꯨꯡꯁꯥꯏ ꯍꯥꯏꯅꯤꯡꯉꯤꯕ ꯑ
ꯀꯟꯅꯔꯣꯅꯦ ꯅꯪꯒꯤ ꯅꯃꯥꯟꯅꯕꯔꯣ
ꯑ ꯏꯃꯥꯟꯅꯦꯕꯅꯦ
ꯆꯥꯛꯗꯤ ꯁꯥꯥꯔꯔꯕꯣ
ꯍꯣꯏ ꯍꯣꯏ ꯍꯣꯏ ꯍꯣꯏ ꯂꯥꯛꯑꯣ ꯂꯥꯛꯑꯣ ꯂꯥꯛꯑꯣ ꯏꯃꯥꯟꯅꯕ ꯑꯁꯣꯝꯗ ꯂꯩꯕ ꯑꯅꯥꯕ ꯅ ꯆꯪꯉꯨꯀꯣ ꯁꯞꯇꯝ ꯆꯂꯣ ꯇꯠꯇ ꯆꯂꯨ ꯇꯠꯇ ꯗ ꯇ ꯎꯗ ꯀꯣ ꯀꯌꯥ ꯃꯦꯟꯦꯟ ꯇꯗꯦ
ꯑꯗꯨ ꯃꯥꯥꯏꯅꯗꯤ ꯇꯤ ꯇꯧꯔꯒ ꯐꯣꯟ ꯇꯧꯕ ꯄꯥꯏꯕ ꯌꯥꯕ꯭ꯔꯅꯦ
ꯉꯥꯏꯍꯥꯛꯇꯪꯗꯤ ꯑꯗꯨꯝ ꯄꯥꯏꯕ ꯌꯥꯏꯗ ꯑꯗꯨꯝ ꯄꯥꯏꯕ ꯌꯥꯏ ꯍꯥꯏꯗꯤ ꯀꯣꯝꯕ ꯖꯒꯥꯗ ꯇꯥꯒ ꯑꯗꯨꯝ ꯄꯥꯏꯕ ꯌꯥꯏꯕꯗꯤ ꯇ ꯆꯤꯟꯕ ꯖꯒꯥ ꯁꯣꯨꯝ ꯃꯃꯥꯡꯗꯒ ꯇꯥꯕꯗꯣ ꯑꯗꯨ ꯈꯔ ꯆꯤꯜꯂꯦ ꯍꯥꯏꯀꯣꯅꯦ ꯑꯗꯨ ꯄꯥꯏꯕ ꯐꯛ ꯇꯥꯕꯅꯦ ꯍꯧꯖꯤꯛꯇ ꯏꯌꯥꯝꯕꯕꯁꯤ ꯃꯅꯤꯡꯂꯣꯝꯗ ꯑꯗꯨꯝ ꯈꯣꯝꯕ ꯖꯒꯥꯗ ꯑꯗꯨꯝ ꯇꯥꯛꯑꯕ
ꯑꯗꯨ ꯅꯣꯏ ꯐꯣꯟ ꯑꯃꯨꯛ ꯑꯗꯨꯝ ꯄꯥꯏꯔꯒ ꯂꯩꯥꯛꯕꯗꯣ ꯎꯝ ꯁꯥꯎ ꯍꯥꯏꯕꯗꯤ ꯎ ꯗꯣꯛꯇꯔꯁꯤꯡꯅ ꯑꯗꯨꯃꯥꯏꯅ ꯀꯩ ꯍꯥꯏꯗꯣꯏꯔꯥ ꯁꯥꯎꯕꯗꯤ ꯂꯩ
ꯗꯣꯛꯇꯔ ꯗꯣꯛꯇꯔ ꯈꯩ ꯂꯥꯛꯑꯒꯗꯤ ꯑꯗꯨꯝ ꯆꯧꯁꯥꯡ ꯂꯥꯛꯑꯗꯤ ꯑꯩꯈꯣꯏꯁꯨ ꯄꯥꯏꯅꯤꯗ ꯑꯩꯣꯏ ꯀꯩꯒꯨꯝꯕ ꯑꯩꯈꯣꯏ ꯑꯩꯈꯣꯏ ꯁꯦꯀ꯭ꯌꯨꯔꯤꯇꯤꯒꯤꯀꯣ ꯆꯆꯧ ꯆꯥꯡꯍꯣꯏ ꯂꯥꯛꯄꯗ ꯐꯣꯟ ꯄꯥꯏ ꯂꯩꯔꯝꯃꯗꯤ ꯄꯦꯡ ꯑꯃꯔꯝ ꯄꯤꯕꯅꯦ
ꯑꯁ ꯑꯗꯨꯦ ꯦꯟꯖꯅꯤ
ꯏꯁꯇ꯭ꯔꯤꯛ ꯑꯣꯏꯕꯅꯦ ꯑꯩꯈꯣꯏꯗꯤ ꯌꯥꯝ ꯆꯦꯛꯁꯤꯟꯕꯅꯦ ꯑꯗꯨꯅ ꯇꯟꯕꯅꯤꯅ ꯃꯤꯈꯥ ꯂꯩꯕ ꯍꯥꯏꯁꯦ ꯃꯤꯈꯥ ꯃꯤ ꯈꯥ ꯂꯩꯕ ꯍꯥꯏꯁꯦ ꯅꯨꯡꯉꯥꯏꯕ ꯊꯕꯛ ꯅꯠꯇꯦꯅꯦ
ꯍꯅꯦꯅꯦ
ꯃꯥ ꯃꯤꯈꯥ ꯂꯩꯅꯤꯡꯗ꯭ꯔꯦ ꯌꯨꯝꯗ ꯌꯨꯝ
ꯏꯁ ꯅꯪ ꯅꯦ ꯋꯥꯥꯛꯁꯤꯗꯦ ꯀꯩꯅꯣꯕꯕꯤꯔꯥ ꯀꯥꯏꯑꯌꯦ
ꯇꯥꯗꯕ꯭ꯔꯣ
ꯇꯥꯔꯦ ꯍꯧꯖꯤꯛꯇꯤ ꯅꯦꯋꯥꯔꯛꯇꯣ ꯈꯔ ꯅꯨꯡꯉꯥꯏꯇꯕ ꯃꯥꯂꯦ ꯀꯣ ꯃꯨꯛ ꯃꯤ ꯌꯥꯝꯕ꯭ꯔꯥ ꯉꯁꯤꯗꯤ
ꯃꯤ ꯌꯥꯝꯗꯦꯗ ꯑꯩꯗꯤ ꯋꯥꯔꯗꯠꯇ ꯇꯥꯏꯑꯦ ꯁꯤꯒꯤ ꯀꯩꯅꯣꯗ ꯁꯥꯏꯀꯦꯇ꯭ꯔꯤ ꯋꯥꯔꯗꯠꯇ ꯀꯣꯛ ꯆꯨꯐꯝꯗ
ꯑꯣ ꯑꯗꯨꯗꯤ ꯀꯣꯛ ꯕꯦꯔꯥ ꯂꯩꯕ ꯃꯤ ꯈꯛꯇ ꯑꯣꯏꯔꯝꯒꯅꯤꯗ ꯍ ꯍꯛ ꯑꯥꯎ
ꯑꯠ ꯑ ꯑꯗꯨꯅꯤ ꯍꯧꯖꯤꯀꯤꯗꯨ ꯄꯦꯁꯦꯟ ꯊꯣꯂꯛ
ꯍꯨꯝ ꯍꯨꯝ ꯍꯨꯝ ꯍꯨꯝ ꯍꯨꯝ ꯍꯨꯝ ꯑꯗꯨꯒꯤ ꯑꯣꯢꯔꯝꯒꯅꯤꯕ
ꯅꯣꯏ ꯅꯣꯏꯁꯨ ꯌꯦꯡꯕ ꯂꯥꯛꯎꯅꯦ ꯑꯟꯅ ꯑꯍꯥꯍꯥ ꯑꯩꯖꯨ ꯅꯣꯏ ꯅꯣꯏ ꯂꯥꯛꯑꯒ ꯌꯦꯡꯉꯣꯅꯦ ꯅꯣꯅꯤꯡꯕꯅꯦ ꯃꯤ ꯈꯔꯃꯅ ꯄꯪꯀꯞ ꯀꯥꯞꯄꯤ ꯃꯤ ꯈꯔꯃꯅ ꯄꯥꯡꯅꯣꯛꯇ ꯅꯣꯛꯏ ꯅꯣꯏ ꯑꯍꯥꯟꯕ ꯑꯣꯏꯗꯤ ꯀꯤꯗꯤ ꯀꯤꯅꯦ ꯀꯣ ꯃꯤꯆꯤꯗ ꯗꯨꯝ ꯂꯩꯔꯕꯝꯃꯤꯅꯀꯣ ꯀꯩꯁꯨ ꯈꯟꯕꯤꯗꯦꯗ
ꯑꯗꯣ ꯕꯨꯗꯒꯨꯝꯕꯗꯤ ꯎꯗ꯭ꯔꯣ ꯅꯣꯏꯗꯣ ꯇꯝꯅꯕ ꯇꯝꯅꯕ꯭ꯔꯣ ꯅꯪꯉꯣꯟꯗꯁꯨ ꯀꯃꯥꯏꯅ ꯇꯧꯋꯦ
ꯑꯁꯤ ꯕꯨꯠ ꯇꯝꯅꯗꯦ ꯕ ꯕꯨꯠ ꯇꯝꯅꯗꯦ ꯑꯩ ꯗꯤ ꯀꯩ ꯍꯥꯏꯁꯤꯔ ꯆꯤꯥ ꯄꯨꯉꯥꯟ ꯉꯥꯟꯃꯤꯅ ꯑꯩꯗꯤ ꯀꯤꯗꯦꯕ ꯃꯤ ꯈꯔꯝꯗꯤ ꯃꯩꯇꯩ ꯀꯥꯡꯕꯨꯗꯤꯀꯣ ꯀꯤꯕ ꯌꯥꯎꯔꯦꯕ ꯑ ꯃꯅꯤꯡꯗꯒ ꯇꯥꯔꯗꯤ ꯃꯣꯛꯇ ꯒꯨꯝꯕ ꯇꯥꯔꯗꯤ ꯑꯁ ꯊꯣꯡꯁꯦ ꯒꯣꯡ ꯒꯥꯡ ꯇꯧꯋꯦ ꯈꯣꯂꯤ ꯌꯥꯝ ꯍꯥꯏꯕꯅꯦꯕ
ꯅꯪꯗꯤ ꯃꯣꯛꯇ ꯇꯥꯔꯗ꯭ꯔꯣ ꯗꯣ
ꯃ ꯃꯨꯗ ꯇꯥꯏ ꯇ ꯑꯗꯨꯝ ꯇꯥꯏꯑꯦ ꯑꯩꯈꯣꯏꯗꯤ ꯑꯗꯨꯝ ꯇꯥꯏꯑꯦ ꯃꯣꯔꯣꯛꯇꯤ ꯃ ꯇꯥꯔꯗꯤ ꯃꯤ ꯑꯗꯨꯝ ꯇꯝꯃꯦ ꯑ ꯃꯤ ꯈꯔꯗꯤ ꯇꯝꯅ ꯌꯥꯔ ꯅꯤ ꯇꯕꯗ
ꯅꯪꯗꯤ ꯑꯦꯛꯁꯄꯤꯔꯤꯌꯦꯟꯁ ꯇꯧꯗ꯭ꯔꯤ
ꯑꯩꯗꯤ ꯑꯃꯨꯛꯐꯥꯎ ꯊꯦꯡꯅꯗꯦꯗꯥ ꯊꯦꯡꯅꯗꯦꯌꯦ ꯀꯤ ꯀꯤꯗꯕꯩꯔꯥ ꯈꯪꯒꯦ ꯍꯣꯏ ꯊꯦꯡꯅꯔꯝꯕ ꯌꯥꯔꯦ ꯑꯩ ꯀꯤꯗꯕꯒꯤꯀꯣ ꯀꯩꯅꯣ ꯇꯧꯕꯩꯅꯦꯕ ꯈꯟꯕꯤꯗꯕꯩꯅꯦꯕ ꯃꯤ ꯀꯤꯒꯟꯕꯗꯤ ꯇꯥꯝꯕꯔꯥ ꯇꯥꯝꯗꯕ꯭ꯔꯥ ꯑꯗꯨꯗꯤ ꯑꯍꯤꯡꯗꯨꯒ ꯂꯩꯔꯤꯉꯩꯗꯩ ꯍꯥꯏꯁꯤꯔꯥ ꯅꯨꯡꯁꯤꯠ ꯁꯤꯜꯂꯛꯄꯗ ꯎꯇꯦꯛꯀꯨꯝꯕ ꯇꯥꯕꯗꯣ ꯑꯗꯨꯗꯤ ꯍꯧ ꯇꯝ ꯍꯣꯂꯤ ꯄꯪꯈꯥꯏꯗ ꯍꯥꯏꯕꯅꯦꯕ
ꯎꯝ
ꯉꯁꯥꯏ ꯑꯩꯗꯤ ꯊꯦꯡꯅꯗꯦꯗ ꯑ ꯃꯅꯤꯡꯒꯤ ꯀꯩꯅꯣ ꯀꯩ ꯍꯥꯏꯁꯤꯔ ꯂꯩ ꯁꯥꯠꯐꯝꯗꯨꯣ ꯂꯩ ꯁꯥꯐꯝꯒꯤ ꯀꯩꯅꯣꯗ ꯑꯗꯨꯗ ꯈꯤꯇꯪ ꯆꯠꯈꯠꯂꯒ ꯑꯩꯈꯣꯏ ꯗꯦꯟꯇꯦꯜꯒ ꯂꯩꯕꯗꯣ ꯈꯪꯕ꯭ꯔꯥ
ꯑꯁ ꯗ꯭ꯔꯤꯝꯁꯨ ꯌꯥꯝ ꯆꯥꯎꯕ ꯈꯥꯡꯗꯦ ꯒꯥꯏꯅꯤ ꯒꯥꯏ ꯑ
ꯒꯥꯏ ꯍꯣꯏꯅꯦ ꯒꯥꯏꯅꯤꯗꯤ ꯑꯥ ꯌꯧꯈ꯭ꯔꯦ ꯁꯤꯒꯤ ꯀꯩꯅꯣꯗ ꯂꯩ ꯁꯥꯠꯐꯝꯒꯤꯗꯣ ꯂꯩ ꯁꯥꯠꯐꯝꯗꯒꯤ ꯑꯗꯨꯗꯤ ꯅꯣꯏꯅ ꯑꯃꯨꯛ ꯅꯣꯏꯅ ꯑꯃꯨꯛ ꯌꯦꯡꯕ ꯆꯠꯄꯗꯣ ꯑꯩꯈꯣꯏꯒꯤ ꯀ
ꯍꯥꯏꯅꯤꯡꯉꯦ ꯍꯥꯏꯕꯗꯨꯔꯥ
ꯍꯣꯏ ꯂꯩ ꯅꯠꯇꯦ ꯑꯗꯨ ꯅꯠꯇꯦꯌꯦ ꯑꯩꯅ ꯁꯤꯒꯤ ꯄꯥꯇꯣ ꯄꯥꯠꯇꯣ ꯑ ꯃꯅꯤꯡꯒꯤ ꯄꯥꯣ ꯇꯣ ꯅꯣꯏ ꯌꯦꯡꯉꯨꯗꯨꯗꯤ ꯏ ꯄꯗꯌꯦ ꯀꯥꯡꯕꯨ ꯀꯥꯡ ꯌꯦꯡ ꯌꯦꯡꯉꯨꯗꯥꯏꯅ ꯑꯁ ꯑꯁꯤꯒꯤꯒꯤ ꯄꯥꯠ ꯄꯥꯠꯇ ꯂꯩꯅ ꯁꯥꯠꯄꯗꯣ
ꯑꯣꯂꯦꯝꯄꯤꯤꯣ ꯄꯁ
ꯍ ꯍ ꯑꯗꯨꯗꯤ ꯑꯗꯨꯗꯤ ꯀꯈꯤ ꯈꯤꯇꯪ ꯆꯈꯠꯂꯒ ꯕꯤꯜꯗꯤꯡꯒ ꯎꯕꯗꯣ ꯑꯣ ꯅꯣꯏ ꯎꯔꯝꯃꯔꯣꯏꯅꯦ ꯑꯗꯨꯗꯤ ꯈꯤꯇꯪ ꯆꯠꯈꯠꯂꯒ ꯅꯔꯁꯤꯡꯒ ꯗꯦꯟꯇꯦꯜ ꯇꯥꯔꯦꯕ ꯑꯗꯨꯗꯤꯅꯦ ꯕꯣꯏꯠ ꯌꯥꯝ ꯇꯝꯅꯕꯅꯦ
ꯎ
ꯁꯤꯗꯤ ꯑꯥꯝꯕ ꯇꯥꯏ ꯑꯣꯏꯕꯅꯤꯅꯀꯣ ꯍꯥꯟꯅ ꯃꯤꯁꯦ ꯑꯗꯨꯝ ꯍꯥ ꯊꯝꯃꯣꯏ ꯍꯥꯏꯕ ꯃꯣꯏ ꯁꯤꯐꯥꯏꯁꯤꯡ ꯑꯗꯨ ꯇꯧꯔꯒ ꯃꯤ ꯂꯝꯍꯦꯟꯕꯈꯩꯗꯣ ꯄꯨꯔꯛꯒ ꯑꯗꯨꯝ ꯍꯥꯠꯐꯝꯅꯦ ꯍꯥꯏꯕ ꯑꯗꯨ ꯑꯗꯨꯗꯗꯤ ꯐꯖꯅ ꯇꯝꯅꯩ ꯍꯥꯏꯕ ꯑꯩꯉꯣꯟꯗ ꯑꯩ ꯊꯦꯡꯅꯗꯦꯗ
ꯆꯠꯂꯣꯅꯦ ꯅꯣꯡꯃ ꯀꯃꯥꯏꯅ ꯇꯧꯒꯦ ꯇꯝꯅꯕ꯭ꯔꯥ ꯍꯥꯏꯅꯣ ꯅꯪꯉꯣꯅꯦꯁꯨ
ꯑꯦ ꯍꯥꯏ ꯋꯥꯅꯤꯗꯤ ꯇꯝ ꯇꯝꯃꯣꯏꯗ ꯑꯩꯗꯤ ꯀꯤꯗꯦꯕ ꯀꯤꯒꯟꯗꯦꯕ ꯁꯗꯤ ꯄ ꯌꯥꯕꯅꯦ ꯍꯣꯏ
ꯌꯥꯝ ꯀꯤꯕ ꯃꯤꯕꯨ ꯇꯝꯅꯅꯕ ꯃꯥꯂꯦ ꯈꯣꯏ ꯌꯥꯝ
ꯍ ꯀ ꯀꯥꯟꯕꯝꯃꯤꯖꯒ ꯇꯧꯕꯅꯦ ꯃꯣꯏ ꯁ ꯁꯤ ꯅꯨꯕꯖꯤ ꯁꯤꯅꯦꯄꯥꯖꯤ ꯀ ꯀꯂꯦ ꯀꯦ ꯔꯗꯨ ꯈꯪꯉꯦꯕ ꯀ ꯀꯩꯗ ꯃꯤꯗꯤ ꯑꯣ ꯃꯣꯏ ꯇꯝꯃꯁꯨꯅꯦ ꯀꯩꯁꯨ ꯇꯧꯕꯤꯗꯕꯅꯦ ꯃꯣꯏ
ꯎꯝ ꯎꯝ ꯁꯤꯗꯤ ꯄꯨꯔꯥ ꯑꯩꯕꯨꯗꯤꯦꯝ ꯀꯦꯅꯦ ꯍꯥꯏ ꯏ
ꯍꯥ ꯑꯦ ꯁꯤ ꯗꯤ ꯑꯩ ꯑꯩꯒ ꯀꯔꯤꯝꯇ ꯀꯩꯅꯣ ꯑꯣꯏꯔꯣꯏ ꯇꯣꯀꯤꯅꯦꯕ ꯀꯩꯅꯣꯁꯨ ꯂꯩꯕ꯭ꯔꯣ ꯅꯃꯥꯟꯅꯕꯤ ꯅꯃꯥꯟꯅꯕꯤꯗꯨꯁꯨ ꯂꯩꯕ꯭ꯔꯣ
ꯎꯝ ꯂꯩꯥꯏꯍꯣ
ꯃꯥꯗꯤ ꯑꯌꯨꯛ ꯑꯨꯛꯇ ꯊꯕꯛ ꯆꯠꯊꯅꯦ
ꯆꯠꯇ꯭ꯔꯦ ꯍꯟꯗꯛꯁꯦ ꯏꯃꯥꯅꯤꯁꯦ ꯑꯗꯨꯝ ꯔꯣꯝꯗ ꯍꯤꯞꯂꯒ ꯑꯗꯨꯝ ꯂꯩꯕꯅꯦ
ꯝꯗ ꯍꯤꯄ ꯑꯗꯨꯝ ꯂꯩꯔꯦ ꯅꯕ ꯃꯨ ꯊꯨ ꯂꯩꯦ ꯄꯨꯋꯥ ꯐꯇꯔꯉꯦ
ꯇꯥꯝꯃꯣ ꯂꯥꯛꯑꯣ ꯋꯥꯔꯤꯅꯤ ꯂꯣꯏꯗ꯭ꯔꯤꯉꯩꯗ ꯁꯣꯝ ꯇ ꯇꯧꯔꯛꯀꯦ ꯇꯧꯔꯛꯀꯦ
ꯎꯝ ꯍꯣꯏ ꯊꯝꯃꯅꯤ ꯀꯣ ꯑꯗꯨꯗꯤ
ꯍ ꯍꯣ ꯍꯣꯏ ꯂꯥꯛ ꯂꯥꯛ ꯂ